ꯍꯜꯂꯣ ꯇꯥꯔꯕ‌ꯣ ꯍꯜꯂ‌ꯣ ꯇꯕꯔ‌ꯣ ꯑꯣ ꯇꯥꯔ‌ꯦ ꯇꯥꯏ
ꯅꯨꯡꯉꯥꯏꯔꯕꯣ ꯀꯃꯥꯏ ꯇꯧꯔꯤꯒꯦ
ꯅꯨꯡꯉꯥꯏꯔꯤꯕꯣ ꯀꯃꯥꯏ ꯇꯧꯔꯤꯒꯦ ꯅꯨꯡꯉꯥꯏꯔꯤ ꯀꯃꯥꯏꯅ
ꯑꯩꯖꯨ ꯑꯗꯨꯝ ꯂꯩꯔꯤꯗ ꯅꯣꯡꯃ ꯅꯣꯡꯃꯒꯤ ꯑꯗꯨꯝ ꯍꯤꯡꯉꯤ ꯍꯥꯏꯗꯨꯅ‌ꯦ ꯇꯧꯔꯤꯁꯦ
ꯍꯤꯡꯉꯤ ꯗꯨꯅꯤ ꯇ‌ꯧꯏꯖ‌ꯦ ꯎꯝ ꯑꯅꯥ ꯑꯌꯦꯛꯀꯗꯤ ꯌꯥꯎꯗꯦ
ꯍꯟꯗꯛꯁꯦ ꯀꯩꯗꯧꯔꯕꯅꯣ ꯈꯪꯗꯦ ꯍꯟꯗꯛꯁꯤ
ꯍꯟꯗꯛꯁꯦ ꯀꯩꯗꯧꯔꯕ ꯈꯪꯗꯦ ꯍꯟꯗꯛꯁꯦ ꯈ꯭ꯋꯥꯡꯁꯦ ꯌꯥꯝ ꯅꯥꯕ ꯑꯦ ꯀꯩ ꯇꯧꯔꯒꯦ
ꯐꯃꯨꯡ ꯑꯔꯨꯝꯕꯃ ꯊꯥꯡꯈꯔꯦ
ꯐꯥꯃꯨꯡ ꯑꯔꯨꯝꯕ ꯑꯃ ꯊꯡꯕꯅꯦ ꯑꯣ ꯅꯣꯏ ꯁꯪꯒꯥꯕꯒꯤꯗ
ꯍꯣꯏ ꯑꯩꯈꯣꯏ ꯁꯪꯒꯥꯕꯩꯗꯣ ꯐꯃꯨꯡꯖꯦ ꯑꯔꯨꯝꯕ ꯑꯝ ꯊꯥꯡꯉꯨꯔ
ꯑꯔꯨꯝꯕ ꯑꯃ ꯊꯥꯡꯕ
ꯎꯝ ꯅꯤꯅꯤ ꯍꯨꯝꯅꯤ ꯁꯨꯔꯦ ꯑꯗꯨꯝ ꯅꯥ ꯂꯩꯕ
ꯅꯥ ꯂꯩꯕ ꯑꯗꯨ ꯃꯣꯏꯒꯤ ꯑꯃ ꯍꯧꯖꯤꯛꯀꯥꯟ ꯀꯩꯅꯣ ꯁꯦꯝꯕꯤ ꯈꯣꯠꯄꯤ ꯀꯥꯏꯅ ꯌꯥꯝ ꯂꯩꯕꯗꯣ ꯑꯗꯨꯒꯨꯝꯕꯗꯤ ꯆꯠꯇ꯭ꯔꯥ
ꯅꯣꯡ ꯃꯈꯛ ꯆꯠꯂꯦ ꯑꯗꯨꯗꯩ
ꯅꯣꯏ ꯑꯗꯨꯗ ꯑꯗꯨ ꯆꯠꯇ꯭ꯔꯦ ꯑꯗꯨꯝ ꯊꯤꯟꯗꯣꯛꯇꯅ ꯊꯤꯟꯗꯣꯛꯄꯗꯣ ꯆꯠꯁꯤꯜꯂꯗꯤ ꯈꯔ ꯐꯔꯛꯀꯗꯕꯅꯤ
ꯑꯗꯣ
ꯍꯂꯣ
ꯑꯥ
ꯑꯩꯒꯤꯁꯦ ꯑꯗꯨꯝ ꯀꯩ ꯍꯥꯏꯅꯤ ꯑꯗꯨꯝ ꯐꯔꯛꯑꯅꯤ ꯑꯗꯨꯝ ꯍꯥꯏꯕ ꯃꯣꯏꯅꯁꯨ ꯑꯗꯨꯝ ꯑꯗꯨ ꯆꯠꯇ꯭ꯔꯁꯨ ꯌꯥꯔ ꯃꯥꯜꯂꯦꯅꯦ ꯁꯨꯝ ꯆꯠꯇ꯭ꯔꯕ ꯑꯗꯣ ꯆꯥꯛ ꯁꯤꯡ ꯎꯅꯔꯕꯣ ꯎꯝ ꯑꯗꯨꯝ ꯆꯥꯔꯦ ꯅꯪ ꯆꯥꯔꯕ
ꯑꯩꯁꯨ ꯆꯥꯔꯦ
ꯑꯩꯁꯨ ꯆꯥꯔꯦ ꯅꯣꯏ ꯀꯔꯤ ꯌꯦꯟꯁꯥꯡ ꯆꯥꯔꯒꯦꯅꯦ ꯎꯝ ꯉꯁꯥꯏꯒꯤꯗꯨꯕꯨ ꯀꯩ ꯀꯥꯡꯁꯣꯏ ꯀꯥꯡꯁꯣꯏ ꯑꯃꯒ ꯃꯣꯔꯣꯛ ꯃꯦꯠꯄ ꯑꯃꯒ ꯇꯧ ꯆꯥꯔꯦ ꯅꯣꯏꯒꯤꯗꯤ ꯑꯩꯈꯣꯏꯗꯤ ꯉꯁꯤꯗꯤ ꯏꯔꯣꯜꯂꯦ ꯎꯝ ꯉꯥ ꯑꯇꯥꯎꯕ ꯑꯃꯒ ꯌꯦꯟ ꯗꯨꯗꯤ ꯍꯧꯖꯤꯛꯇꯤ ꯁꯥꯕꯅꯤꯅ ꯄꯥꯝꯕ ꯋꯥꯔꯤ ꯅꯤꯡꯊꯝꯊꯥꯗꯗꯤ ꯄꯥꯝꯃꯦ ꯁꯝꯨꯝ
ꯑꯩꯈꯣꯏꯁꯨ ꯀꯃꯥꯏꯅ ꯏꯔꯣꯝꯕꯁꯤꯗ ꯄꯪꯆꯥꯥ ꯆꯥ ꯂꯩꯔꯦ ꯀꯃꯥꯏꯅ ꯇꯧꯔꯤꯅꯣ ꯈꯪꯗꯦꯃꯤ ꯁꯝꯖꯟꯕꯒꯤꯔ ꯀꯩꯅꯣ ꯒ꯭ꯌꯥꯟ ꯇꯥꯗꯦ
ꯍꯟꯗꯛ ꯀꯩꯅꯣꯁꯦ ꯀꯥꯡꯁꯦ ꯇꯥꯡ ꯇꯔꯥ ꯇꯔꯨꯛ ꯍꯥꯏꯕꯔ ꯑꯗꯨꯃꯥꯏꯅ ꯍꯥꯏꯌꯦ ꯆꯨꯝꯖꯥꯔ ꯈꯪꯗꯦꯅꯦ ꯆꯠꯁꯤꯔꯣ ꯌꯥꯏ ꯆꯠꯄ ꯌꯥꯏ ꯀꯤꯍꯣꯝ ꯆꯥꯕ ꯑꯣꯏꯅ ꯀꯤꯍꯣꯝ ꯆꯥꯕ ꯍꯥꯏꯔꯒ ꯊꯧꯕꯥꯜꯔꯣꯝꯒꯤꯗꯔ ꯑꯟꯗ꯭ꯔꯣ ꯔꯣꯝꯗꯔ ꯑꯃ ꯀꯤꯍꯣꯝ ꯆꯥꯐꯝ ꯑꯃ ꯂꯩꯕꯗꯣ
ꯑꯟꯗ꯭ꯔꯣ
ꯑꯟꯗ꯭ꯔꯣ ꯔꯣꯝ ꯑꯣꯏꯔꯝꯅꯤ ꯑꯟꯗ꯭ꯔꯣ ꯆꯠꯐꯝ ꯂꯝꯕꯤꯗ ꯆꯨꯝꯃꯦ ꯆꯨꯝꯃꯦ ꯉꯥꯔꯤ ꯌꯥꯟ ꯂꯣꯝꯒꯤꯗ ꯑꯗꯨꯒꯤꯗꯨꯗ ꯆꯠꯂꯨꯔꯁꯤ ꯀꯩꯅꯣ ꯎꯝ ꯃꯐꯝꯖꯨ ꯅꯨꯡꯉꯥꯏꯕ ꯏꯪ ꯆꯤꯛꯄ
ꯑꯗꯨꯒꯤ ꯃꯐꯝꯗꯨꯗ ꯑꯩꯅ ꯆꯥꯔꯁꯨ ꯀꯩꯗꯧꯒꯦ ꯈꯅꯥꯎꯗ ꯅꯨꯡꯉꯥꯏꯇꯦꯅꯦ ꯅꯥꯗꯣꯔꯕ ꯀꯩꯅꯣ ꯒꯌ꯭ꯥꯟ ꯇꯥꯗꯦ
ꯅꯣꯡꯒ ꯆꯣꯠꯂꯨꯕ꯭ꯔꯣ ꯉꯁꯤ ꯅꯣꯡꯗꯣ ꯕꯦꯔꯥꯅꯤꯀꯣ ꯑꯁ ꯉꯁꯥꯏꯁꯦ
ꯑꯩꯖꯦ
ꯑꯩꯁꯦ ꯐꯤꯁꯦ ꯅꯍꯥꯟꯈꯣꯏꯁꯦ ꯁꯨꯗꯈꯣꯏ ꯅꯝꯁꯤꯜꯂꯒ ꯊꯝꯕꯅꯦꯕ ꯅꯣꯡꯁꯦ ꯌꯥꯝ ꯃꯪꯉꯦꯅ ꯎꯝ
ꯑꯗꯩ ꯉꯁꯤꯁꯦ ꯁꯨꯒꯦꯅ ꯅꯣꯡꯁꯨ ꯀꯌꯥꯝ ꯃꯪꯗꯦꯅ ꯉꯁꯤꯁꯦ ꯍꯦꯛꯇ ꯁꯨꯔꯨꯔꯦ ꯑꯁ ꯑꯗꯨꯗꯩ ꯍꯦꯛꯇ ꯁꯨꯕ ꯂꯣꯏꯔꯒ ꯑꯩꯁꯦ ꯐꯃꯨꯡꯗ ꯉꯥꯏꯍꯥꯛ ꯄꯣꯊꯥꯒꯦꯅ ꯆꯪꯉꯒ ꯍꯤꯞꯄ ꯂꯩꯕꯅꯦꯃꯤ ꯑꯗꯨꯗꯩ ꯍꯦꯛꯇ ꯅꯣꯡ ꯍꯦꯛꯇ ꯍꯩꯊꯕ ꯂꯩꯔꯝꯕꯅꯦꯕꯃꯤ ꯑꯃꯨꯛ ꯑꯃꯨꯛ ꯆꯦꯟꯊꯣꯛꯑꯒ ꯑꯃꯨꯛ ꯐꯤ ꯃꯌꯥꯝ ꯑꯗꯨꯝ ꯂꯧꯁꯤꯜꯂ ꯊꯝꯃꯦ
ꯈꯜꯂ ꯊꯃꯤ ꯑꯩꯗꯤ ꯐꯟ ꯁꯦꯠꯊꯥꯈ꯭ꯔꯦ
ꯑꯩ ꯑꯗꯨꯃꯥꯏꯅ ꯑꯃꯨꯛ ꯆꯦꯟꯊꯣꯛꯑꯒ ꯐꯤ ꯃꯌꯥꯝꯗ‌ꯣ ꯑꯃꯨꯛ ꯂꯧꯁꯤꯜꯂꯒ ꯊꯝꯃꯀꯥꯟꯗ ꯉꯥꯏꯍꯥꯛ ꯂꯩꯔ ꯅꯣꯡꯗꯨ ꯃꯨꯛ ꯂꯦꯞꯈ꯭ꯔꯦ
ꯉꯍꯥꯛ ꯂꯩꯔ ꯅꯣꯡ ꯑꯗꯨꯝ ꯂꯦꯞꯈꯔ꯭ꯦ ꯑꯩꯗꯤ ꯉꯁꯥꯏ ꯑꯌꯨꯛ ꯎꯇꯤ ꯆꯥꯥꯁꯜꯂꯦ ꯄꯨꯊꯣꯛꯇ꯭ꯔꯦ ꯑꯗꯨꯝ ꯅꯨꯡꯉꯥꯏꯔꯦ
ꯑꯁ ꯐꯖꯔꯦ ꯉꯁꯤꯒꯤ ꯋꯦꯗꯔꯗꯨꯗ ꯎꯇꯤ ꯆꯥꯔꯦ ꯐꯖꯔꯝꯃꯅꯤ ꯃꯤꯀꯞꯀ ꯑꯃꯨꯛ ꯊꯣꯛꯑꯝꯃꯔ‌ꯣꯏ
ꯃꯄꯥ ꯆꯥꯅꯈ꯭ꯔꯦ ꯈꯞ ꯈꯞ ꯆꯤꯡꯉ ꯑꯗꯨꯝ ꯁꯦꯠꯊꯈ꯭ꯔꯦ
ꯑꯁ ꯅꯨꯡꯉꯥꯏꯖꯔꯝꯅꯤ
ꯅꯨꯡꯉꯥꯏꯖꯔꯝꯅꯤ ꯎꯝ ꯕꯣꯜꯒꯗꯤ ꯁꯥꯟꯅ ꯆꯠꯂꯤꯕꯣ ꯀꯃꯥꯏꯅ ꯇꯧꯔꯤꯒꯦ ꯀꯛꯑꯗꯤ ꯑꯩꯉꯣꯟꯗ ꯍꯥꯏꯔꯛꯑꯣꯍꯦ ꯀꯩꯒꯤꯅꯣ ꯍꯥ ꯀꯃꯥꯏ ꯇꯥꯍꯟꯗꯤꯅꯣ ꯅꯣꯡꯒꯤꯅ
ꯐꯩꯖꯨꯞ ꯈꯔꯁꯨ ꯈꯣꯡꯎꯞ ꯈꯔꯁꯨ ꯅꯣꯡ ꯑꯗꯨꯝꯕ ꯑꯗꯨꯝ ꯇꯥꯔꯛꯑꯅꯤ ꯑꯩꯅꯕꯨ ꯄꯤꯁꯨꯕ ꯅꯨꯃꯤꯠꯁꯦ ꯅꯣꯡ ꯇꯥꯏ
ꯐꯤ ꯁꯨꯕ ꯅꯨꯃꯤꯠ ꯅꯣꯡ ꯇꯥꯏ ꯑꯗꯨꯒꯨꯝꯕ ꯑꯃ ꯂꯩꯕ꯭ꯔꯥ ꯅꯪꯒꯤꯗꯤ
ꯈꯪꯗꯦꯕ‌ꯣ ꯀꯃꯥꯏꯅ ꯇꯧꯕꯅꯣ ꯈꯪꯗꯦ
ꯀꯃꯥꯏꯅ ꯇꯧꯕꯅꯣ ꯈꯪꯗꯦ ꯑꯩꯒꯤꯗꯤ ꯒꯥꯔꯤꯕꯨ ꯆꯥꯃꯨꯔꯕ ꯑꯗꯨꯝ ꯁꯣꯏꯗ꯭ꯔꯦ
ꯑꯗꯨꯗꯤ ꯅꯣꯡꯃꯗ ꯐꯖꯅ ꯅꯣꯡꯁꯦ ꯐꯖꯅ ꯑꯗꯨꯝ ꯆꯨꯍꯟꯕ ꯌꯥꯕꯖꯥꯠꯅꯤꯅꯦ
ꯆꯨꯍꯟꯕ ꯌꯥꯕꯖꯥꯠꯅꯤꯅꯦ ꯀꯧꯊꯃꯤꯟꯅꯔꯁꯦ ꯅꯣꯡꯃ ꯍꯥꯏꯅꯔꯒ
ꯅꯣꯡꯃ ꯍꯥꯏꯅꯔꯒ ꯐꯖꯅ ꯑꯣꯔꯣ ꯑꯣꯔꯣ ꯊꯥꯗꯔ ꯂꯣꯏꯔꯦ
ꯑꯣꯔꯣ ꯑꯣꯔꯣ ꯊꯥꯗꯔꯂꯣꯏꯔꯦ ꯑꯗꯨ ꯇꯧꯒꯗꯕ ꯅꯨꯃꯤꯠꯇꯣ ꯑꯌꯨꯛꯇ ꯎꯇꯤꯒꯨꯝꯕ ꯐꯖꯅ ꯁꯦꯠꯂꯕ ꯑꯗꯨꯒ ꯇꯧꯊꯔꯁꯤ ꯍꯦꯛꯇ
ꯎꯇꯤ ꯍꯥꯏꯔꯒꯅꯦ
ꯎꯇꯤ ꯍꯥꯏꯔꯒꯅꯦ ꯑ ꯎꯇꯤ ꯑ ꯎꯇꯤ ꯑꯁꯪꯕꯗꯣ ꯎ
ꯑꯗꯨꯒꯤꯗꯨ ꯑꯗꯨꯒꯤꯗꯨꯒ ꯃꯣꯔꯣꯛ ꯃꯦꯠꯄꯒ ꯑꯁ ꯑꯝꯇꯪ ꯆꯥꯅꯤꯡꯗ꯭ꯔꯣ
ꯑꯁ ꯑꯃꯇꯪ ꯆꯥꯅꯤꯡꯗ꯭ꯔꯣ ꯑꯁ ꯑꯩꯗꯤ ꯑꯁꯪꯕꯗꯩꯗꯤ ꯃꯪꯒꯟꯒꯤ ꯑꯗꯨꯅ ꯍꯦꯟꯅ ꯄꯥꯝꯃꯤꯗꯩ ꯎꯁꯣꯏꯕ ꯃꯇꯝꯅꯤꯅꯀꯣ
ꯃꯒꯟꯒꯤꯗꯨꯗꯤ ꯇꯟꯒ ꯆꯥꯕ ꯍꯥꯎꯕꯅꯤꯅꯦ
ꯍꯥꯎꯕꯅꯤꯅꯦ ꯎꯝ ꯑꯁꯣꯏ ꯈꯤꯇꯪꯒ ꯍꯥꯞꯆꯜꯂꯒ
ꯄꯥꯡꯈꯣꯛ ꯂꯥꯅꯒ ꯂꯦꯡꯉꯛꯄꯗꯗꯤ ꯐꯖꯕꯅꯤ ꯆꯥꯁꯤꯜꯂ ꯆꯥꯁꯤꯜꯂ ꯍꯥꯎꯗꯤ ꯍꯥꯎꯕ
ꯍꯥꯎꯗꯤ ꯍꯥꯎꯕ ꯎꯝ ꯆꯒꯦꯝ ꯄꯣꯝꯕꯁꯨ ꯑꯗꯨꯝ ꯍꯥꯎꯕꯅꯦꯗ ꯑꯗꯩꯩ
ꯑꯗꯣ ꯅꯣꯏ ꯅꯣꯏ ꯅꯣꯏ ꯏꯃꯨꯡꯒꯤꯗꯤ ꯑꯅꯥ ꯑꯌꯦꯛ ꯌꯥꯎꯗꯦꯀꯣ ꯑꯅꯥ ꯑꯌꯦꯛꯇꯤ ꯊꯣꯏꯗꯣꯛꯄꯗꯤ ꯀꯩꯁꯨ ꯌꯥꯎꯗꯦ ꯍꯥꯃꯨ ꯍꯥꯃꯨꯅꯦ ꯍꯥꯟꯅꯒꯤꯗꯨ ꯑꯗꯨꯝ ꯇꯧ
ꯑꯩꯈꯣꯏꯒꯤꯖꯨ ꯍꯅꯨꯁꯜꯂꯛꯄꯩꯔ ꯀꯩꯅꯣ ꯈꯪꯗꯦ ꯈꯔ ꯈꯔꯗꯤ ꯌꯥ ꯑ ꯇꯧꯔꯤꯑꯦ
ꯇꯧꯔꯤ ꯑꯦ ꯅꯍꯥꯟ ꯕꯕꯥꯗꯣ ꯈꯣꯡ ꯁꯦꯛꯍꯧꯋꯤꯅꯦ ꯐꯔꯕ ꯑꯗꯨꯕꯣ
ꯑꯗꯨ ꯑꯃꯨꯛꯨ ꯑꯃꯨꯛ ꯑꯃꯨꯛ ꯇꯧꯋꯦ ꯃꯥꯏꯁꯦ ꯒꯥꯛꯅꯤ
ꯀꯥꯅꯤ ꯑꯁ ꯕꯦꯔꯅꯤ ꯍꯦ ꯗꯣꯛꯇꯔꯒꯗꯤ ꯌꯦꯡꯗꯕ꯭ꯔꯥ ꯗꯣꯛꯇꯔꯖꯦ ꯃꯥꯒꯤ ꯈꯪꯅꯕꯝ ꯂꯩꯕ꯭ꯔꯥ ꯀꯩꯅꯣ ꯈꯪꯗꯦ ꯑꯈꯣꯏꯗꯁꯨ ꯌꯦꯡꯕ ꯆꯠꯂꯨꯁꯤ ꯀꯦ ꯍꯥꯏꯗꯦ
ꯑꯗꯨꯝ ꯍꯤꯗꯥꯛ ꯑꯃ ꯆꯥꯔꯒ ꯑꯗꯨꯝ ꯑꯃꯨꯛ ꯐꯒꯔꯦ
ꯐꯒꯔꯦ ꯎꯝ ꯅꯍꯥꯟ ꯄꯦꯟꯀꯤꯜꯂꯔ ꯂꯩꯕꯩ ꯈꯣꯠꯄꯩꯒꯗꯤ ꯍꯥꯏꯍꯧꯕꯅꯤ ꯑꯅ
ꯈꯪꯗꯦ ꯃꯣꯏ ꯃꯣꯏ ꯃꯣꯏ ꯃꯣꯏ ꯈꯪꯅꯕ ꯗꯣꯛꯇꯔ ꯂꯩꯕ꯭ꯔꯥ ꯀꯩꯅꯣ ꯈꯪꯗꯦ
ꯗꯣꯛꯇꯔ ꯂꯩꯕ꯭ꯔꯥ ꯀꯩꯅꯣ ꯈꯪꯗꯦ ꯎꯝ ꯑꯗꯨꯒꯨꯝꯕꯅ ꯐꯝꯃꯅꯤ ꯄꯤꯝ ꯀꯤꯂꯔꯒꯨꯝꯕ ꯆꯥꯎ ꯅꯠꯇꯔ꯭ꯗꯤꯅ ꯀꯥꯎꯠꯀꯤꯁꯤꯕꯨ ꯃꯣꯏ ꯍꯤꯗꯥꯛ ꯂꯩꯇꯕꯖꯥꯔꯣ
ꯃꯥꯖꯦ
ꯃꯥꯖꯦ ꯑꯃꯨꯛ ꯑꯃꯨꯛ ꯍꯧꯕꯖꯥꯠꯅꯤꯗ ꯑꯩꯒꯤ ꯆꯤꯟꯖꯥꯛꯇ ꯂꯣꯏ ꯂꯩꯔꯦ ꯁꯤꯗꯤ ꯑ ꯀꯩꯅꯣꯝꯃ ꯁꯨꯝ ꯍꯤꯗꯥꯛꯀꯨꯝꯕ ꯍꯥꯏꯗꯤ ꯀꯣꯛ ꯉꯥꯎꯕ ꯀꯣꯛ ꯆꯤꯛ ꯀꯩ ꯀꯩ ꯍꯤꯗꯥꯛ ꯑꯗꯨꯝ ꯂꯩꯗꯅ ꯑꯗꯨꯏ ꯇꯥꯏꯞꯇ ꯂꯩꯇꯕ꯭ꯔꯥ ꯁꯤꯅꯦ ꯒꯥꯎꯠꯀꯤꯗꯤ ꯎ ꯂꯩ ꯈꯪꯗꯦꯅꯦ ꯂꯩꯔꯝꯒꯗ꯭ꯔꯥ ꯈꯪꯗꯦ ꯅꯥꯔ ꯆꯥꯕꯗ ꯉꯥꯛꯇꯅꯤꯅ ꯑꯩꯈꯣꯏꯗꯤ ꯅꯥꯗ꯭ꯔꯤꯉꯩꯗꯗꯤ ꯍꯤꯗꯥꯛꯃꯨꯛ ꯆꯥꯟꯅꯗꯕꯅꯤꯅ ꯑꯗꯨ ꯍꯥꯏꯔꯒ ꯑꯁꯤꯒꯤ ꯃꯅꯤꯡꯒꯤ ꯐꯥꯔꯃꯥꯁꯤꯗꯨꯗꯤ ꯐꯖꯅ ꯆꯥꯎꯅ ꯐꯝꯍꯧꯔꯦꯍꯦ
ꯑꯃ ꯀꯥꯟꯕꯗ
ꯑꯃ ꯀꯔꯝꯕ ꯐꯥꯔꯃꯥꯁꯤꯗꯨꯅ ꯑꯃ ꯂꯝꯕꯤ ꯂꯝꯕꯤ ꯑꯍꯨꯝ ꯐꯥꯡꯕꯒꯤ ꯐꯥꯔꯃꯥꯁꯤꯗꯨꯔꯥ ꯑꯣ ꯑꯣ ꯑꯗꯨꯏꯗꯣ ꯑꯁ ꯃꯣꯏꯗꯤ ꯐꯖꯅ ꯆꯥꯎꯈꯠꯂꯦ ꯀꯩꯅꯣ ꯑꯗꯨꯅꯤ ꯑꯩꯖꯨ ꯃꯣꯏꯗꯩꯩ ꯑꯗꯨꯝ ꯂꯩꯌꯦꯕ ꯑꯗꯨꯝ ꯗꯤꯁꯀꯥꯎꯟ ꯒꯖꯨ ꯐꯖꯅ ꯇꯧꯕꯤꯔꯛꯑꯦ
ꯑꯩꯖꯨ ꯃꯣꯏꯗꯒꯤ ꯑꯗꯨꯝ
ꯑꯩꯖꯨ ꯃꯣꯏꯗꯒꯤ ꯑꯗꯨꯝ ꯂꯩꯔꯗꯝꯅꯤ ꯍꯣꯏ ꯃꯥ ꯑꯇꯣꯞꯄ ꯑꯈꯣꯏ ꯗꯥꯏ ꯃꯥꯟꯅꯕꯅꯦ ꯀꯥꯏꯅꯒ ꯀꯥꯏꯅ ꯇꯧꯔꯤꯕ ꯄꯣꯠꯇꯣ ꯌꯥꯝꯅ
ꯀꯔꯤ
ꯀꯩ ꯑꯣꯐꯔꯒꯨꯝꯕꯗꯣ ꯀꯌꯥ ꯄꯤꯔꯛꯇꯕꯗꯨꯗ ꯕꯤꯠ ꯂꯩꯁꯜꯂꯛꯇꯔꯕ ꯃꯣꯏꯗꯩꯩ ꯂꯩꯕꯁꯦ ꯌꯥꯝ ꯅꯥꯟꯅꯁꯨ ꯑꯣꯐꯔ ꯈꯪꯅꯩ ꯆꯥꯟꯅꯩꯑꯅ ꯐꯒꯗ꯭ꯔꯥ ꯇꯧꯔꯨꯔꯒ ꯀꯩꯅꯣ ꯇꯧꯗꯕꯅꯦ ꯑꯩꯁꯨ ꯃꯃꯥꯡꯗ ꯈꯤꯈ꯭ꯔꯦꯕ
ꯑꯗꯨꯅꯦ ꯈꯤꯠ
ꯑꯗꯨꯔ ꯍꯤꯞ ꯀꯥꯟꯗꯇꯊꯤ ꯈꯔ ꯇꯥꯕꯤꯔꯗꯤ ꯐꯩꯗꯅ ꯎꯝ ꯑꯩꯗꯤ ꯑꯗꯨꯝ ꯍꯤꯗꯥꯛꯇꯣ ꯑꯅꯥ ꯑꯌꯦꯛ ꯌꯥꯎꯔꯛꯄꯗ ꯆꯥꯕꯅꯤꯅꯀꯣ
ꯎꯝ
ꯎꯝ ꯑꯗꯣ ꯑꯩꯒꯤꯗꯤ ꯍꯧꯖꯤꯛꯀꯤ ꯗꯨꯀꯥꯟ ꯑꯆꯧꯕꯒꯤꯗꯣ ꯑꯗꯨꯗꯅ ꯃꯣꯏꯅ ꯊꯥꯔꯛꯄ ꯍꯤꯗꯥꯛꯁꯦ ꯐꯠ ꯐꯠ ꯐꯩꯉꯣ ꯀꯃꯥꯏ ꯇꯧꯏꯅꯣ ꯈꯪꯗꯦ ꯆꯥꯟꯅꯕ ꯍꯥꯏꯗꯣꯏꯔꯥ ꯀꯩꯅꯣ ꯑꯗꯨꯗꯤ ꯗꯣꯛꯇꯔ ꯌꯦꯡꯗ꯭ꯔꯁꯨ ꯌꯥꯔꯝꯃꯅꯤ ꯌꯥꯔꯦ ꯑꯩ ꯑꯗꯨꯝ ꯌꯥꯝ ꯀꯥ ꯍꯦꯟꯅ ꯂꯨꯗ꯭ꯔꯗꯤ ꯑꯗꯨꯝ ꯃꯣꯏꯒ ꯇꯥꯟꯅꯔꯒ ꯑꯗꯨꯝ ꯆꯥꯔꯦꯗ
ꯐꯩꯌꯦ ꯐꯩ ꯑꯩꯖꯨ ꯑꯗ ꯆꯥꯟꯅꯕ ꯑꯝ ꯊꯤꯔꯦ ꯑꯗꯨꯗꯤ ꯑꯗꯨꯗ ꯑꯩꯖꯨ ꯌꯦꯡꯕ ꯇꯥꯔꯦ ꯑꯗꯨ ꯃꯣꯏ ꯃꯣꯏꯗꯒꯤ ꯈꯔ ꯀꯩꯅꯣ ꯇꯧꯔꯛꯑꯒ ꯑꯃ ꯕꯣꯔꯥꯒ ꯌꯣꯟꯕ ꯈꯣꯏꯅ ꯊꯥꯏꯅ ꯀꯩꯅꯣ ꯍꯦꯍꯦꯛ ꯂꯩꯔꯨꯕꯗꯣ
ꯑꯣ ꯈꯪꯉꯦ
ꯑꯣ ꯈꯪꯉꯦ ꯈꯪꯉꯦ ꯑꯁ ꯑꯗꯨꯁꯨ ꯐꯖꯅ ꯀꯩꯅꯣ ꯇꯧꯍꯧꯔꯦ ꯐꯝꯍꯧꯔꯦ ꯃꯣꯏ ꯂꯝꯕꯤ ꯆꯥꯔꯦꯗ ꯂꯝꯗꯥꯡ ꯆꯥꯕꯗ‌ꯣ ꯊꯣꯛꯑꯦ
ꯍꯥ ꯂꯝꯗꯥꯡ ꯈꯤꯇꯪ ꯆꯥꯔꯖꯔ ꯑꯃꯗꯤ ꯐꯗꯧꯅꯤ ꯈꯜꯂꯦ
ꯇꯧꯅꯤ ꯈꯜꯂꯦ ꯑꯗꯨꯅꯦ ꯑꯁ ꯑꯈꯣꯏꯒꯤ ꯂꯝꯕꯤꯖꯤꯅ ꯃꯔꯣꯟ ꯑꯃ ꯀꯦꯝꯇ ꯀꯤꯕꯨ ꯀꯤꯖꯩ ꯗꯨꯅꯤ ꯗꯨꯀꯥꯟ ꯍꯥꯏꯔꯦ ꯃꯤꯒꯤꯗꯤ
ꯃꯤꯒꯤꯗꯤ ꯍꯨꯖꯤꯛ ꯃꯤ ꯌꯥꯝ ꯆꯠꯅꯔꯝꯒꯤꯅꯤꯕ ꯑꯈꯣꯏꯗꯤ ꯍꯧꯖꯤꯛ ꯀꯅꯥꯝ ꯆꯠꯅꯗꯕꯤꯅꯤ
ꯑꯗꯨꯅꯤ ꯗꯨꯀꯥꯟ ꯍꯥꯏꯔꯦ ꯈꯔ ꯆꯥꯎꯕ ꯑꯃ ꯐꯝꯃꯤ ꯍꯦꯛꯇ ꯃꯨꯠꯈꯤ ꯀꯨꯏꯗꯦ
ꯂꯝꯕꯤ ꯑꯗꯩ ꯃꯤꯁꯤꯅꯁꯨ ꯑꯣꯏꯕ ꯖꯥꯅꯤꯗ
ꯕꯖꯥꯅꯤꯗ
ꯑ
ꯗꯤꯄꯥꯔꯃꯦꯟꯇꯦꯜ ꯏꯁ꯭ꯇꯣꯔ ꯑꯅꯤꯅꯤ ꯀꯩꯅꯣ ꯃꯨꯠꯁꯟꯒꯔꯤꯁꯦ ꯕꯦꯔꯥ ꯀꯥꯗ꯭ꯔꯣ
ꯑꯗꯨꯖꯨ ꯄꯣꯠꯆꯩ
ꯑꯗꯨꯖꯨ ꯄꯣꯠ ꯆꯩꯩ ꯆꯥꯎ ꯆꯥꯎꯅ ꯌꯥꯎꯕ ꯉꯥꯛꯇ ꯑꯗꯨꯅꯤ
ꯎꯝ ꯁꯤꯒꯤ ꯑꯈꯣꯏꯒꯤ ꯂꯩꯔꯛ ꯍꯥꯏꯒꯗ꯭ꯔꯥ ꯂꯩꯀꯥꯏ ꯍꯥꯏꯒꯗ꯭ꯔꯥ ꯁꯤꯗꯤ ꯌꯥꯝꯅ ꯀꯩꯅꯤ ꯆꯥꯎꯊꯣꯛ ꯈꯣꯠꯇꯣꯛꯅ
ꯇꯣꯛꯅ ꯇꯧꯕꯗꯨ ꯌꯥꯗ꯭ꯔꯦ ꯌꯥꯗꯔ꯭ꯦ ꯑꯗꯨ ꯁꯤꯒꯤꯖꯦ ꯑꯩꯅ ꯁꯨꯝ ꯈꯟꯕꯗꯨꯅꯦ ꯍꯣꯁꯄꯤꯇꯥꯜꯒꯨꯝꯕ ꯁ꯭ꯀꯨꯜꯒꯨꯝꯕ ꯈꯤꯇꯪ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
ꯆꯥꯎꯕ ꯀꯩꯅꯣꯝꯃ ꯂꯩꯔꯒꯗꯤ ꯀꯩꯅꯣꯝꯃ ꯀꯔꯕꯥꯔ ꯅꯨꯡꯕꯥꯔ ꯃꯆꯥ ꯃꯁꯨ ꯈꯔꯗꯤ ꯑꯗꯨꯝ ꯆꯥꯎꯗꯤ ꯆꯥꯎꯈꯠꯀꯅꯤꯅ ꯈꯜꯂꯤꯕ ꯑꯗꯨꯅꯤꯅꯦ ꯑꯩ ꯑꯩꯅꯖꯨ ꯈꯜꯂꯤꯖꯦ ꯎꯝ ꯐꯔꯦ ꯐꯔꯦ ꯑꯗꯨꯗꯤ ꯑꯩꯁꯨ ꯍꯌꯦꯡ ꯑꯌꯨꯛ ꯊꯕꯛ ꯆꯠꯇꯧ ꯂꯩ ꯀꯩꯅꯣ ꯇꯧꯔꯒꯦ ꯄꯣꯊꯥꯔꯒꯦ ꯐꯃꯨꯡ ꯆꯪꯉꯒꯦ
ꯎꯝ
ꯍꯣꯏ ꯍꯣꯏ ꯍꯣꯏ ꯎꯝ ꯑꯗꯨ ꯄꯣꯊꯥꯔꯣ ꯄꯣꯊꯥꯔꯣ ꯎꯝ ꯎꯝ ꯒꯨꯠ ꯅꯥꯏꯠ ꯒꯨꯠ ꯅꯥꯏꯠ ꯊꯝꯃꯦ ꯊꯝ
ꯒꯨꯗ ꯅꯥꯏꯠ ꯒꯨꯗ ꯅꯥꯏꯠ